ꯇꯥꯔꯦ꯫
ꯎꯝ ꯀꯩꯗꯧꯔꯃꯤꯅꯣ꯫
ꯆꯥꯛ ꯆꯥꯕ ꯇꯣꯛꯑꯒ ꯊꯕꯛ ꯂꯩꯇꯕꯒꯤ ꯁꯨꯝ ꯇꯨꯝꯃꯝꯃꯤ꯫
ꯎꯝ ꯀꯩ ꯏꯟꯖꯥꯡ ꯆꯥꯒꯔ꯭ꯕ ꯑꯗꯨꯗꯤ꯫
ꯑ ꯏꯟꯖꯥꯡꯁꯦ ꯃꯈꯜ ꯃꯈꯜ ꯌꯥꯝ ꯌꯥꯝꯃꯦ꯫ ꯇꯨꯔꯦꯟꯗꯒꯤ ꯏꯟ ꯁꯣꯟꯕꯗ ꯐꯥꯔꯛꯄꯒꯤ ꯉꯥꯈꯥ ꯇꯣꯞꯄ ꯈꯔꯁꯨ ꯆꯥꯔꯦ꯫ ꯑꯗꯒꯤ ꯑꯩꯈꯣꯏꯒꯤ ꯑꯛ ꯀꯩ ꯑꯃ ꯆꯩꯔꯥꯎꯕꯗꯒ ꯍꯥꯞꯄ ꯀꯩꯅꯣꯗꯣ ꯈꯪꯕ꯭ꯔꯥ ꯑ ꯍꯩ ꯑꯃ ꯂꯩꯕꯗꯣ ꯅꯠꯇꯦ ꯆꯩꯔꯥꯎꯕꯗ ꯍꯥꯞ ꯄꯥꯥ ꯍꯩ ꯑꯃ ꯂꯩꯕꯗꯣ ꯃꯣꯟꯖꯥꯝ ꯍꯩ ꯍꯥꯏꯕ꯭ꯔꯥ꯫
ꯑꯥ ꯑꯥ ꯃꯣꯟꯖꯥꯝ ꯍꯥꯩ ꯑꯣ ꯑꯣ ꯀꯝ ꯀꯔꯝꯕꯅꯣ ꯀꯔꯝꯕꯅꯣ ꯑꯗꯨꯅꯣ꯫
ꯃ ꯏꯁꯪ ꯁꯪꯕꯥ꯫ ꯃꯇꯨꯝ ꯇꯥꯔꯒ ꯇꯧꯕ ꯑꯃ ꯂꯩꯕꯅꯦ꯫
ꯎꯔꯕꯨꯗꯤ ꯈꯪꯅꯤꯌꯦ ꯑꯗꯣ꯫ ꯑꯩ ꯀꯥꯎꯈ꯭ꯔꯦ ꯍꯧꯖꯤꯛꯀꯤ ꯑꯣꯏꯅꯗꯤ꯫
ꯑꯗꯨꯒꯤꯗꯨꯒꯤ ꯃꯅꯥꯗꯣ ꯑꯗꯨꯏꯗꯨꯃ ꯆꯝꯊꯣꯡ ꯊꫭꯡ ꯊꯣꯡꯉꯦ ꯌꯥꯏ ꯆꯝꯊꯣꯡ ꯊꯣꯡꯉꯦ꯫ ꯑꯗꯨꯒꯗꯨꯒ ꯀꯣꯕꯤ ꯆꯥꯝꯊꯣꯛ ꯑꯃꯁꯨ ꯌꯥꯎꯋꯦ ꯑꯗꯒꯤ ꯕꯣꯔꯥ ꯃꯌꯥꯡ ꯃꯇꯣꯟ ꯕꯣꯔꯥ ꯑꯃꯁꯨ ꯌꯥꯎꯔꯑꯦ꯫ ꯑꯗꯒꯤ ꯍꯋꯥꯏ ꯑꯁꯥꯡꯕꯤ ꯁꯤꯡꯖꯨ ꯑꯃꯁꯨ ꯌꯥꯎꯔꯦ꯫
ꯑꯁ꯫
ꯑꯗꯨꯒ ꯊꯕꯤ ꯑꯃꯁꯨ ꯆꯥꯃꯦꯠ ꯀꯠꯁꯜꯂꯦ꯫
ꯑꯗꯒꯤ ꯃꯌꯥꯝꯁꯦ ꯆꯠꯊꯔꯦ ꯅꯣꯏꯒꯤꯗꯤ ꯀꯩ ꯏꯟꯁꯥꯡ ꯆꯥꯕꯅꯣ꯫
ꯑꯩꯈꯣꯏꯒꯤ ꯑꯩꯈꯣꯏꯒꯤꯁꯨ ꯎꯠꯇꯤ ꯑꯃ ꯇꯧꯔꯦ ꯑꯗꯨꯗꯨꯒꯥ ꯑꯥ ꯍꯋꯥꯏ ꯑꯁꯥꯡꯕꯤꯗꯣ ꯑꯗꯨꯗꯨꯃ ꯀꯥꯡꯍꯧ ꯇꯧꯁꯜꯂꯦ ꯑꯗꯣ ꯑꯩꯅ ꯀꯩꯅꯣ ꯆꯥꯅꯤꯡꯃꯟꯗꯅ ꯃꯣꯔꯣꯛ ꯃꯦꯠꯄꯒꯨꯝꯕ ꯁꯨꯝ ꯑꯃꯦꯠꯄ ꯑꯃ ꯆꯥꯅꯤꯡꯉꯛꯇꯅꯅꯦ ꯃꫭꯔꯣꯛ ꯠꯇꯣ ꯈꯔ ꯎꯝ ꯎꯠꯇꯤꯒ ꯆꯥꯟꯅꯕꯗꯤ ꯃꯣꯔꯣꯛ ꯑꯉꯥꯡꯕꯗꯣ ꯉꯥꯔꯤꯒ ꯃꯍꯤ ꯂꯥꯡꯂꯛ ꯇꯧꯔ ꯃꯦꯠꯂ ꯆꯥꯕꯗ ꯌꯥꯝ ꯍꯥꯎꯋꯤꯗꯅ ꯑꯗꯨꯗꯨꯅ ꯑꯗꯨꯃꯥꯏꯅ ꯃꯣꯔꯣꯛ ꯀꯥꯟꯆꯤ ꯅꯠꯇꯕꯤꯗ꯫ ꯈꯤꯇꯪ ꯉꯥꯜꯂꯒ ꯂꯧꯗꯕꯤꯗ ꯎꯝ ꯇꯥꯎꯗꯕꯤꯗ ꯑꯗꯨꯝ ꯉꯥꯜꯂꯒꯅꯦ ꯑꯗꯨꯝ ꯃꯦꯠꯄꯗꯣ ꯃꯍꯤ ꯈꯤꯇꯪ ꯂꯥꯡꯅ ꯇꯧꯔꯒ ꯍꯣ ꯍꯣ ꯍꯣꯏ ꯑꯗꯨꯃꯥꯏꯅ ꯉꯥꯜꯂꯒ
ꯑꯗꯣ ꯑꯗꯨꯃꯥꯏꯅ ꯉꯥꯜꯂꯒ ꯃꯦꯠꯄꯗꯨꯗꯗꯤ ꯀꯩꯅꯣꯗꯣ ꯃꯆꯤꯒꯣꯡ ꯂꯩꯗꯕ ꯈꯣꯠꯄ ꯌꯥꯝ ꯆꯥꯟꯅꯕꯅꯦ
ꯑꯧ ꯍꯣꯏ ꯍꯣꯏ ꯆꯤꯒꯣꯡꯉꯩꯗꯨꯁꯨ ꯆꯥꯅꯕꯅꯦ ꯑꯗꯨꯃꯥꯏꯅ
ꯌꯥꯝ ꯍꯥꯎꯕꯅꯦꯕ
ꯎꯝ ꯆꯤꯒꯣꯡꯂꯩꯗꯨꯗꯤ ꯂꯩꯍꯧꯗ꯭ꯔꯃꯤꯅ ꯑꯗꯨꯝ ꯑꯗꯨꯃꯥꯏꯅ ꯇꯤꯜꯍꯧꯒ ꯇꯤꯜꯍꯧꯗꯣ ꯈꯔ ꯁꯣꯏꯖꯜꯂꯦ ꯑꯗꯨꯗꯨꯒ ꯑꯗꯨꯝ ꯆꯥꯒ꯭ꯔꯦ
ꯍꯥꯎꯕꯅꯤꯗ ꯑꯗꯨꯁꯨ
ꯍꯥꯎꯋꯦ ꯑꯩꯅ ꯌꯥꯝ ꯆꯥꯅꯤꯡꯉꯨꯔꯕꯀꯣ ꯑꯩꯅ ꯉꯁꯥꯏ ꯀꯩꯅꯣ ꯊꯣꯡꯕꯗꯒꯤ ꯎꯇꯤ ꯊꯣꯡꯕ ꯍꯧꯔꯛꯄꯗꯒꯤꯅꯦꯀꯣ ꯃꯣꯔꯣꯛ ꯁ ꯑꯃ ꯃꯦꯠꯂꯗꯤ ꯍꯥꯎꯅꯤ ꯑꯃ ꯃꯦꯠꯂꯗꯤ ꯍꯥꯎꯅꯤ ꯈꯟꯕꯀꯣ ꯑꯗꯨꯒ ꯆꯥꯟꯅꯕꯁꯦ ꯀꯔꯝꯕꯒ ꯀꯔꯝꯕ ꯃꯣꯔꯣꯛꯀꯅꯣ ꯃꯦꯠꯂ ꯆꯥꯟꯅꯈꯤꯕꯁꯦ ꯍꯥꯏꯔꯒ ꯑꯩꯅ ꯑꯩ ꯋꯥꯈꯜꯗ ꯑꯩꯅ ꯍꯥꯎꯍꯈꯤꯕꯗꯣ ꯑꯗꯨꯗꯣ ꯈꯜꯂꯦꯀꯣ ꯃꯣꯔꯣꯛ ꯑꯇꯦꯛꯄꯒꯁꯨ ꯅꯠꯇꯦ ꯎ ꯃꯣꯔꯣꯛꯀꯁꯨ ꯅꯠꯇꯦ ꯅꯠꯇꯦ ꯁꯨꯝ ꯈꯟꯕꯗꯣ ꯑꯗꯨꯗ ꯑꯦ ꯑꯗꯨꯗꯤ ꯑꯃ ꯃꯣꯔꯣꯛ ꯑꯉꯥꯡꯕ ꯑꯁꯥꯡꯕꯗꯨꯅꯤ ꯍꯥꯏꯔꯦ ꯈꯟ ꯏꯁꯥꯅ ꯑꯗꯨꯝ ꯈꯟꯗꯣꯛꯑꯦꯀꯣ ꯑꯗꯨꯗꯨꯒ ꯑꯗꯨꯃꯥꯏꯅ ꯇꯧꯔꯒ ꯉꯥꯟꯁꯤꯜꯂꯦ ꯃꯦꯠꯂꯦ ꯑꯗꯨꯒ ꯆꯥꯔꯦ
ꯑ ꯎꯇꯤꯁꯦ ꯎꯇꯤ ꯑꯁꯪꯕꯁꯨ ꯂꯩ ꯃꯈꯜ ꯃꯈꯜ ꯃꯌꯥꯝ ꯂꯩꯗꯅ ꯎꯠꯇꯤ ꯀꯔꯝꯕ ꯊꯣꯡꯉꯁꯤ ꯎꯁꯣꯏ ꯎꯇꯤꯔꯥ
ꯍꯣꯏ ꯎꯁꯣꯏ ꯎꯇꯤ ꯎꯁꯣꯏ ꯍꯥꯞꯄꯒ ꯃꯪꯒꯟꯒ ꯇꯧꯔꯒ ꯑꯃ ꯎꯝ ꯍꯥꯡꯒꯞ ꯃꯄꯥꯟꯣꯏ ꯀꯩꯍꯣꯏ ꯈꯔ ꯈꯖꯤꯛ ꯇꯧꯔꯒ ꯇꯧꯕꯗꯣ ꯑꯗꯨꯗꯣ
ꯑꯣ ꯑꯩꯗꯤ ꯀꯩꯅꯣꯁꯦ ꯎꯇꯤꯁꯦ ꯀꯌꯥ ꯄꯥꯝꯕꯗꯤ ꯑꯣꯏꯗꯦꯕꯀꯣ ꯑꯁꯪꯕꯗꯤ ꯁꯨꯡꯖ ꯌꯥꯅꯤꯡꯗ꯭ꯔꯦ ꯑꯗꯨꯗꯨꯒ ꯑ ꯍꯋꯥꯏꯒꯤꯗꯨ ꯈꯔ ꯈꯔ ꯆꯥꯅꯤꯡꯉꯦ ꯑꯗꯨꯒ ꯎꯁꯣꯏ ꯌꯥꯎꯕꯗꯤ ꯑꯗꯨꯝ ꯆꯥꯅꯤꯡꯉꯦꯕꯀꯣ ꯑꯗꯨꯒ ꯃꯥ ꯀꯥꯡ ꯀꯥꯡ ꯃꯇꯝꯗꯒ ꯈꯦꯆꯤꯒ ꯊꯣꯡꯉꯒ ꯎꯁꯥꯏ ꯎꯇꯤꯒ ꯆꯥꯕꯗꯣ ꯑꯗꯣ ꯌꯥꯝ ꯆꯥꯅꯤꯡꯉꯦ ꯍꯥꯏꯕ ꯍꯧꯖꯤꯛꯁꯦ
ꯍꯧꯖꯤꯛ ꯀꯥꯡ ꯃꯇꯝ ꯑꯗꯨꯝ ꯌꯧꯁꯜꯂꯛꯑꯦꯗꯅ ꯍꯧꯖꯤꯛꯁꯦ ꯑꯗꯨꯗꯨꯅ ꯑꯁꯣꯏꯖꯨ ꯆꯣꯡ ꯍꯧꯧꯔꯕꯒꯤ ꯆꯥꯅꯩꯅꯦꯕ
ꯑꯩꯗꯤ ꯌꯥꯝ ꯆꯥꯅꯤꯡꯉꯕꯅꯦꯕ ꯑꯗꯨꯗ ꯊꯣꯡꯗꯧꯗꯣ ꯑꯃ ꯃꯣꯏꯒꯤ ꯑꯁꯅꯥꯝ ꯖꯇ꯭ꯔꯥ ꯍꯥꯏꯕ꯭ꯔꯥ ꯑꯃ ꯂꯩꯕꯗꯣ ꯑꯗꯨꯒꯤꯗꯣ ꯌꯧꯗ꯭ꯔꯗꯤ ꯊꯣꯡꯉꯣꯏꯅ ꯑꯩꯈꯣꯏ ꯃꯥꯅ ꯄꯪꯊꯣꯡꯕꯨꯗꯤ ꯊꯣꯡꯅꯔꯦꯗꯅꯀꯣ ꯍꯧꯖꯤꯛꯀꯥꯟ ꯃꯥꯏ ꯃꯥꯏ ꯆꯥꯅꯤꯡ ꯆꯥꯅꯤꯡꯕ ꯑꯣꯟꯊꯣꯡ ꯊꯣꯡꯅꯔꯦ ꯑꯗꯨꯑꯣꯏꯁꯨ ꯁꯨꯝ ꯅꯍꯥꯟꯋꯥꯏ ꯊꯥꯏꯅꯉꯥꯏ ꯑꯍꯟꯈꯩꯗꯒꯤ ꯁꯨꯝ ꯇꯧꯔꯛꯄꯗꯣ ꯑꯗꯨꯗꯨꯒꯤ ꯑꯩꯈꯣꯏ ꯃꯥꯅ ꯅꯨꯡꯉꯥꯏꯇꯦꯅ
ꯑꯗꯨꯅꯦ ꯑꯍꯟꯒꯤ ꯑꯩꯁꯦ ꯑꯗꯨꯝ ꯃꯣꯏꯒꯤ ꯀꯩꯅꯣꯗꯤ ꯇꯧꯕꯀꯣ
ꯑꯍ ꯅꯍꯥꯟꯋꯥꯢ ꯑꯍꯟ ꯀꯩꯗꯤ ꯁꯨꯃꯥꯏ ꯇꯧꯋꯦ ꯍꯥꯏꯌꯦ ꯍꯥꯏꯕꯗꯤ ꯍꯧꯖꯤꯛꯀꯤ ꯑꯁꯅꯥꯝ ꯖꯇ꯭ꯔꯥꯁꯦ ꯑꯁꯤ ꯌꯧꯗ꯭ꯔꯤꯈꯩꯗꯤ ꯍꯥꯏꯗꯤ ꯑꯇꯦꯛ ꯑꯅꯧꯕꯁꯦ ꯑꯗꯨꯏꯗꯨ ꯅꯨꯃꯤꯠꯇꯨꯗ ꯍꯥꯏꯗꯤ ꯀꯠꯈ꯭ꯔꯀꯥꯟꯗ ꯀꯠꯈ꯭ꯔ ꯃꯇꯨꯡꯗ ꯂꯣꯏ ꯆꯥꯏꯑꯌꯦ ꯃꯣꯔꯣꯛ ꯑꯇꯦꯛꯄꯒꯨꯝꯕ ꯑꯩꯈꯣꯏꯗꯩꯗꯅ ꯊꯕꯤꯒꯁꯦ ꯑꯇꯦꯛ ꯑꯅꯧꯅꯤꯗꯅ ꯀꯣ ꯁꯤꯒꯨꯝꯕ
ꯍꯣꯏ
ꯑꯇꯦꯛ ꯑꯅꯧ ꯃꯈꯩꯁꯦ ꯂꯥꯏꯗ ꯀꯠꯇ꯭ꯔꯤꯕꯣ ꯑꯝꯇ ꯆꯥꯗꯦꯌꯦ ꯍꯩꯅꯧ ꯑꯃꯨꯟꯕ ꯀꯥꯏꯁꯦ ꯁꯨꯝ ꯀꯥꯡ ꯃꯇꯝꯗ ꯂꯣꯏꯅ ꯀꯠꯅꯩꯗꯅꯀꯣ ꯑꯗꯨꯃꯥꯏꯅ ꯀꯠꯈ꯭ꯔ ꯀꯥꯟꯗ ꯆꯥꯏꯌꯦꯌꯦ
ꯑꯗꯨꯝ ꯀꯥꯡ ꯃꯇꯝꯗ ꯅꯠꯇ꯭ꯔꯖꯨ ꯑꯗꯨꯝ ꯑꯈꯣꯏꯒꯤ ꯏꯪꯒꯣꯟꯗꯒꯨꯝꯕ ꯍꯩ ꯔꯥ ꯄꯥꯟꯕ ꯑꯗꯩꯗꯤ ꯃꯅꯥ ꯃꯁꯤꯡ ꯂꯩꯗꯅꯀꯣ ꯁꯤꯒꯨꯝꯕ ꯄꯣꯠꯁꯦ ꯈꯣꯏꯅ ꯑꯍꯣꯏꯒꯤ ꯌꯨꯝꯒꯤ ꯂꯥꯏꯗ ꯑꯣꯏꯔꯣ ꯑꯃꯗ ꯑꯣꯏꯔꯣ ꯍꯥꯟꯅ ꯀꯠꯍꯧꯕꯗꯣ ꯑꯗꯨꯃꯥꯏꯅꯗꯤ ꯀꯠꯍꯥ ꯀꯠꯅꯩꯌꯦ ꯑꯈꯣꯏꯒꯤ ꯑꯣꯏꯅꯗꯤ ꯍꯥꯏꯗꯤ ꯑꯗꯨꯝ ꯃꯥꯟꯅꯗꯦꯗꯅ ꯃꯐꯝ
ꯍꯣ ꯍꯣꯏ ꯂꯝ ꯂꯝꯒꯤꯗꯤ ꯈꯦꯠꯅꯩꯗꯅ
ꯑꯈꯣꯏꯒ ꯑꯣꯏꯅ ꯆꯥꯕ ꯍꯧꯅꯩꯌꯦ ꯍꯥꯏꯗꯤ ꯂꯥꯏꯗ ꯀꯠꯈ꯭ꯔꯗꯤ ꯑꯩꯈꯣꯏꯅꯁꯨ ꯆꯥꯕ ꯌꯥꯔꯦ ꯍꯥꯏꯅ ꯈꯟꯕꯩꯔ
ꯍꯣ ꯍꯣꯏ ꯍꯣꯏ ꯁꯨꯝ ꯍꯥꯏꯗꯤ ꯊꯥꯖꯅꯕꯤꯗꯣ ꯏꯁꯥꯒꯤ ꯏꯪꯈꯣꯜꯅꯨꯡꯗꯒ ꯊꯥꯖꯕ ꯑꯃ ꯍꯥꯏꯗꯤ ꯑꯗꯨꯝ ꯂꯩꯗꯅ ꯑꯊꯦꯟ ꯄꯣꯠ ꯑꯣꯏꯅꯒ ꯀꯠꯂꯀꯥꯟꯗꯒ ꯍꯥꯏꯗꯤ ꯆꯥꯖꯕꯗꯨꯒ ꯃꯍꯩ ꯌꯥꯝ ꯐꯪꯕꯣꯏ ꯈꯟꯖꯕꯗꯣ ꯍꯥꯏꯗꯤ ꯑꯗꯨꯃꯥꯏꯅ ꯁꯔꯨꯛ ꯑꯃ ꯇꯝꯒ꯭ꯔꯒꯗꯤ ꯑꯗꯨꯃꯥꯏꯅ ꯈꯟꯅꯕꯒꯤ ꯊꯥꯖꯅꯕꯤꯅꯤꯗꯀꯣ ꯁꯤꯁꯦ ꯍꯥꯏꯗꯤ ꯃꯤ ꯃꯤꯒꯤꯁꯨ ꯃꯈꯥ ꯄꯣꯜꯂꯦꯕ ꯁꯤꯁꯦ ꯊꯥꯖꯅꯕꯤꯅꯦꯕ ꯑꯗꯨ ꯆꯠꯅꯕꯤ ꯑꯣꯏ ꯑꯣꯏꯁꯨ ꯑꯣꯏꯔꯦ ꯑꯗꯒꯤ ꯊꯥꯖꯅꯕꯤ ꯑꯃꯁꯨ ꯁꯨꯝ ꯁꯨꯝ ꯀꯣꯛ ꯏꯃꯣꯟ ꯁꯦꯡꯕꯗꯧꯅ ꯈꯟꯖꯕꯗꯣ
ꯍꯣꯏ
ꯑꯪ ꯑꯗꯨꯒꯤ ꯋꯥꯔꯤꯅꯤꯗ ꯀꯩꯁꯨ ꯂꯩꯕꯕꯨꯗꯤ ꯑꯗꯨ ꯍꯧꯖꯤꯛꯀꯥꯟꯁꯦ ꯑꯗꯨꯝ ꯀꯩ ꯍꯥꯏꯅꯤ ꯃꯥꯏ ꯃꯥꯏ ꯑꯄꯥꯝ ꯑꯄꯥꯝꯕ ꯇꯧꯅꯤꯡ ꯇꯧꯅꯤꯡꯕꯖꯦ ꯍꯦꯛꯇ ꯇꯧꯅꯔꯦꯕ ꯐꯩ ꯐꯠꯇꯦꯒ ꯍꯥꯏꯕꯁꯤ ꯍꯥꯏꯗꯤ ꯍꯥꯏ ꯍꯥꯏꯇꯥꯔꯁꯨ ꯑꯈꯣꯏ ꯌꯥꯝ ꯑꯗꯨꯗ ꯈꯟꯖꯤꯟ ꯑꯧ ꯑꯗꯨꯗ ꯈꯟꯖꯤꯟꯗꯕꯤꯗ ꯑꯗꯨꯝ ꯑꯦ ꯏꯁꯥꯅ ꯌꯥꯔꯗꯤ ꯌꯥꯔꯦ ꯄꯥꯝꯃꯗꯤ ꯄꯥꯝꯃꯦ ꯇꯧꯔꯅꯤ ꯑꯗꯨꯃꯥꯏꯅ ꯍꯦꯛꯇ ꯈꯟꯅꯔ ꯇꯧꯋꯦꯕ ꯑꯗꯨꯗꯨꯅ ꯍꯣꯏ ꯊꯕꯛ ꯇꯧꯕꯗ ꯍꯣꯏ ꯑꯐꯕꯁꯨ ꯂꯩꯀꯣ ꯑꯗꯨꯒꯤ ꯊꯤꯟꯗꯥꯗꯅ ꯇꯧꯕꯒꯤ ꯑꯗꯣ ꯐꯠꯇꯕꯁꯨ ꯃꯌꯥꯝ ꯂꯩ ꯍꯥꯏꯕꯗꯤ ꯑꯗꯨꯝ ꯅꯍꯥꯟꯋꯥꯏ ꯗꯒꯤ ꯍꯥꯏꯅꯔꯛꯄ ꯑꯍꯜ ꯂꯃꯟꯅ ꯍꯥꯏꯅꯔꯛꯄ ꯄꯥ ꯍꯥꯏꯁꯦ ꯑ ꯃꯣꯏꯁꯨ ꯊꯥꯖꯕ ꯑꯝꯗꯤ ꯂꯩꯕꯒꯤꯅꯦꯕ
ꯃꯥꯅꯦ ꯑꯗꯣ ꯃꯣꯏꯅ ꯍꯥꯏꯔꯝꯃꯤ ꯄꯣꯠꯈꯩꯖꯦ ꯀꯣ ꯑꯗꯨꯝ ꯃꯔꯝ ꯑꯃꯃꯝꯗꯤ ꯂꯣꯏꯅ ꯂꯩꯔꯝꯃꯦꯕ ꯁꯝꯅꯃꯛꯇꯕꯨ ꯁꯨꯃꯥꯏꯅ ꯍꯥꯏꯗꯅ ꯑꯈꯣꯏꯅ ꯅꯨꯃꯤꯗꯥꯡꯗ ꯑ ꯌꯦꯇꯨꯝ ꯄꯥꯏꯒꯅꯨ ꯌꯦꯇꯨꯝ ꯄꯥꯏꯒꯅꯨ ꯑꯗꯩꯗꯤ ꯈꯨꯖꯤꯟ ꯈꯨꯌꯥꯒꯨꯝꯕ ꯀꯛꯀꯅꯨ ꯈꯣꯠꯀꯅꯨꯒ ꯍꯥꯏꯌꯦꯗꯅ ꯑꯗꯨꯗꯣ ꯈꯨꯖꯤꯟ ꯀꯛꯎꯕ ꯇꯥꯔꯣ ꯑꯗꯣ ꯈꯨꯟꯖꯤꯟ ꯀꯛꯎ ꯀꯥꯟꯗ ꯁꯣꯏꯖꯟꯒꯤꯅꯦꯕ ꯅꯠꯇ꯭ꯔ ꯑꯍꯣꯏ ꯍꯧꯖꯤꯛ ꯄꯨꯗꯤ ꯉꯥꯜꯂꯦꯕ ꯅꯠꯇ꯭ꯔꯥ ꯊꯥꯏꯅꯉꯩ ꯃꯇꯝꯗꯗꯤ ꯃꯝꯃꯤꯕ ꯈꯣꯠꯂꯤꯕ ꯀꯧꯕꯅꯤꯅ ꯑꯁꯣꯏꯕ ꯍꯣꯏ ꯑꯗꯨꯝ ꯁꯣꯏꯗꯣꯏꯅꯦꯕ ꯑꯗꯨꯅ ꯈꯨꯖꯤꯡꯒꯨꯝꯕ ꯁꯣꯏꯖꯟꯒ꯭ꯔꯅꯤ ꯑꯗꯩꯗꯤ ꯌꯦꯇꯨꯝꯒꯨꯝꯕ ꯄꯥꯏꯔꯣ ꯐꯤ ꯐꯣꯠꯂꯣ ꯐꯤ ꯐꯣꯠꯄ ꯀꯥꯟꯗꯨꯗ ꯁꯣꯏꯗ ꯂꯥꯛꯇꯅ ꯑꯗꯨꯝ ꯏꯁꯥꯗ ꯑꯁꯣꯛ ꯑꯄꯟ ꯑꯗꯨꯝ ꯄꯤꯗꯅ ꯑꯗꯨꯒꯨꯝꯕꯅꯤꯗ ꯑꯗꯒꯤ ꯈꯪꯗꯦ ꯃꯣꯏꯅ ꯍꯥꯏꯔꯤꯖꯦ ꯑꯗꯨꯝ ꯃꯔꯝ ꯑꯃꯗꯤ ꯂꯣꯏꯅ ꯆꯥꯅ ꯆꯥꯅꯕ ꯂꯩꯔꯝꯕꯗꯣ
ꯍꯣꯏ ꯂꯩꯌꯦ ꯑꯗꯨꯅꯦ ꯑꯗꯒꯤ ꯁꯨꯝ ꯊꯥꯡꯖ ꯅꯨꯃꯤꯠꯀꯨꯝꯕꯗ ꯊꯥꯡ ꯇꯦꯟꯒꯨꯝꯕꯁꯦ ꯄꯥꯏꯒꯅꯨ ꯈꯣꯠꯀꯅꯨ ꯑꯩꯗꯤ ꯁꯣꯛꯄꯟꯕ ꯊꯣꯑꯔꯗꯤ ꯐꯖꯤꯟꯕꯗꯣ ꯋꯥꯏ
ꯎꯝ ꯍꯣꯏ ꯑꯗꯨꯝ ꯍꯥꯏ ꯊꯥꯡꯖꯒꯨꯝꯕꯖꯤꯗꯤ ꯑꯗꯨꯝ ꯊꯥꯡ ꯊꯥꯡ ꯇꯦꯟ ꯑꯗꯨꯝ ꯌꯣꯠꯀꯨꯝꯕꯒꯤ ꯃꯥꯒꯤ ꯍꯧꯔꯛꯄ ꯅꯨꯃꯤꯠꯅꯦ ꯍꯥꯏꯅ ꯊꯥꯖꯅꯕꯗꯣꯀꯣ ꯑꯗꯣ ꯆꯨꯝꯖꯨ ꯆꯨꯝꯃꯦꯕ ꯑꯗꯨꯝ ꯈꯣꯏꯅ ꯊꯥꯡ ꯇꯥ ꯁꯥꯟꯅꯕ ꯃꯤ ꯂꯩꯗꯅꯀꯣ ꯑꯁꯤꯒꯨꯝꯕ ꯖꯦ ꯃꯥꯅ ꯃꯥꯒꯤ ꯁꯥꯟꯅꯕ ꯑꯃ ꯍꯧꯒꯦ ꯍꯥꯏꯇꯥꯔꯗꯤ ꯃꯥꯖꯦ ꯁꯥꯟꯅꯕ ꯍꯧꯔꯒꯦ ꯍꯥꯏꯔꯗꯤ ꯍꯣꯏ ꯁꯥꯟꯅꯕꯕꯨꯗꯤ ꯄꯪꯁꯥꯟꯗ ꯁꯥꯟꯅꯩ ꯑꯗꯨ ꯑꯣꯖꯥ ꯅꯥꯏꯔ ꯁꯥꯟꯅꯒꯦ ꯍꯥꯏꯔꯗꯤ ꯗꯤ ꯑꯣꯖꯥꯗꯣ ꯑꯗꯨ ꯅꯨꯃꯤꯠꯇꯨꯗ ꯊꯥꯡꯖ ꯅꯨꯃꯤꯠꯁꯤꯗꯅꯦꯀꯣ ꯕꯣꯔꯤꯕ ꯍꯥꯏꯔꯅ ꯑꯣꯖꯥꯗꯒꯤ ꯃꯥꯗꯣ ꯁꯥꯟꯅꯕ ꯌꯥꯎꯖꯔꯛ ꯒꯦ ꯍꯥꯏꯔ ꯕꯣꯔꯤꯕꯅ ꯑꯗꯨꯃꯥꯏꯟ ꯆꯠꯅꯩꯑꯕ ꯑꯗꯨꯃꯥꯏꯟ ꯇꯧꯔꯒ ꯅꯤꯅꯔꯒ ꯁꯥꯟꯅꯩꯌꯦ ꯊꯥꯡꯖ ꯅꯨꯃꯤꯠꯁꯤꯗ
ꯑꯗꯒꯤ ꯑꯈꯣꯏꯅ ꯃꯍꯩ ꯃꯁꯤꯡ ꯇꯝꯃꯤꯕ ꯍꯧꯒꯠꯂꯛꯏꯕ ꯍꯥꯏꯗꯤ ꯁꯥꯇ꯭ꯔ ꯑꯣꯏ ꯁꯥꯇ꯭ꯔ ꯑꯣꯏꯕ ꯑꯃ ꯑꯣꯏꯇꯥꯔꯗꯤ ꯅꯣꯡꯃꯥꯏꯖꯤꯡ ꯅꯨꯃꯤꯠꯇ ꯈꯨꯖꯤꯟ ꯈꯨꯌꯥ ꯀꯛꯀꯅꯨ ꯀꯥꯏꯅ ꯍꯥꯏꯌꯦꯕ ꯍꯥꯏꯗꯤ ꯕꯨꯙꯤ ꯂꯧꯁꯤꯡ ꯃꯥꯡꯉꯤ ꯕꯨꯙꯤ ꯂꯧꯁꯤꯡ ꯁꯣꯏꯔꯣꯝꯅꯩꯑꯅ ꯑꯗꯨꯃꯥꯏꯅꯁꯨ ꯍꯥꯏꯕꯤ ꯑꯗꯣ ꯑ ꯑꯗꯨꯝ ꯌꯦꯡꯅ ꯃꯇꯝꯗ ꯍꯧꯖꯤꯛꯇꯤ ꯅꯣꯡꯃꯥꯏꯖꯤꯡ ꯅꯠꯇ꯭ꯔꯗꯤ ꯁꯪꯗ꯭ꯔꯦ ꯅꯣꯡꯃꯥꯏꯖꯤꯡ ꯅꯠ ꯇꯔ꯭ ꯗꯤ ꯁꯪꯗ꯭ꯔꯦꯅ ꯄꯪꯀꯛꯇꯗꯤ ꯀꯛ
ꯑꯗꯨꯝ ꯑꯌꯥꯝꯕꯗꯤ ꯀꯛꯅꯩꯌꯦꯗ ꯑꯗꯨꯝ ꯑꯩꯒꯤ ꯑꯣꯏꯅꯗꯤ ꯀꯣ ꯀꯛꯄꯖꯦ ꯑꯗꯨꯝ ꯑꯌꯥꯝꯕ ꯃꯇꯝꯗꯤ ꯀꯛꯑꯦ ꯑꯗꯨꯒ ꯂꯩꯕꯥꯛ ꯄꯣꯛꯄ ꯅꯨꯃꯤꯠ ꯑꯃꯒ ꯑꯩꯒꯤ ꯏꯄꯣꯛ ꯅꯨꯃꯤꯠꯁꯤꯒꯗꯤ ꯀꯛꯇ꯭ꯔꯦꯕꯀꯣ ꯑꯇꯩ ꯅꯨꯃꯤꯠꯁꯤꯗꯤ ꯑꯗꯨꯝ ꯀꯛꯄ ꯃꯥꯜꯂꯦ
ꯑꯩꯗꯤ ꯍꯞ ꯇꯥ ꯑꯃꯁꯤꯗ ꯀꯩꯅꯣ ꯅꯤꯡꯊꯧꯀꯥꯕ ꯅꯨꯃꯤꯠꯀ ꯏꯔꯥꯏ ꯅꯨꯃꯤꯠꯀ ꯈꯛ ꯇꯪ ꯈꯨꯖꯤꯟ ꯀꯛꯑꯦ ꯑꯇꯣꯞꯄ ꯅꯨꯃꯤꯠ ꯃꯔꯤ ꯃꯈꯩꯗꯣ ꯑꯝꯇ ꯈꯨꯖꯤꯟ ꯀꯛꯇꯦ
ꯑꯣ ꯑꯩꯗꯤ ꯑꯗꯨꯝ ꯍꯪꯕ ꯀꯥꯟꯗ ꯍꯣꯏ ꯑꯩꯒꯤ ꯅꯣꯡꯃꯥꯏꯖꯤꯡ ꯅꯨꯃꯤꯠꯁꯦ ꯑꯇꯩ ꯅꯨꯃꯤꯠꯁꯤꯗꯤ ꯁꯪꯗꯦꯕ ꯀꯩꯁꯨ ꯑꯗꯨꯝ ꯊꯥꯡꯖ ꯅꯨꯃꯤꯠꯁꯦ ꯁꯤꯗꯤ ꯑꯩ ꯈꯨꯖꯤꯟ ꯀꯛꯎꯕꯖꯦ ꯌꯥꯗ꯭ꯔꯕꯅꯤꯅ ꯑꯗꯨꯝ ꯀꯛꯇ꯭ꯔꯦꯕꯀꯣ
ꯍꯣꯏ
ꯑꯗꯨꯅ ꯅꯣꯡꯃꯥꯏꯖꯤꯡ ꯅꯣꯡꯃꯥꯏꯖꯤꯡꯒꯨꯝꯕ ꯑꯗꯨꯒ ꯌꯨꯝꯁꯥ ꯀꯩꯁꯥ ꯅꯤꯡꯊꯧꯀꯥꯕ ꯅꯤꯡꯊꯧꯀꯥꯕꯖꯤꯖꯨ ꯗꯨꯝ ꯑꯩ ꯁꯪꯉꯀꯥꯟꯗ ꯈꯛꯇꯅꯦ ꯑꯗꯨ ꯌꯥꯝ ꯇꯥꯡ ꯇꯥꯡꯅ ꯊꯣꯑꯦꯕ ꯀꯣ ꯑꯌꯥꯝꯕꯅ ꯅꯣꯡꯃꯥꯏꯖꯤꯡ ꯅꯨꯃꯤꯠꯁꯤ ꯅꯠꯇ꯭ꯔꯒꯅ ꯂꯩꯕꯥꯛꯄꯣꯛ ꯑꯥ ꯌꯨꯝꯁꯥ ꯀꯩꯁꯥ ꯅꯨꯃꯤꯠꯁꯦ ꯁꯨꯃꯥꯏꯅ ꯗꯨꯝ ꯀꯑꯦ ꯑꯩꯒꯤ ꯑꯣꯏꯅꯗꯤ
ꯑ ꯑꯩꯒꯤꯅ ꯑꯃꯨꯛ ꯅꯣꯡꯃꯥꯏꯖꯤꯡꯅ ꯑꯃꯨꯛ ꯁꯨꯝ ꯑꯍꯜ ꯂꯃꯟ ꯃꯈꯩꯅ ꯁꯨꯝ ꯐꯠꯇꯦ ꯈꯣꯠꯇꯦ ꯁꯥꯇ꯭ꯔ ꯑꯣꯏꯔꯤꯉꯩ ꯄꯨꯟꯁꯤꯗ ꯃꯍꯩ ꯇꯝꯃꯤꯉꯩꯗ ꯍꯥꯏꯕꯗꯨꯒꯤ ꯑꯩꯁꯨ ꯀꯛ ꯇ꯭ꯔꯦ ꯃꯣꯏꯅ ꯍꯥꯏꯕꯗꯣ ꯂꯧꯔꯒꯀꯣ ꯗꯒꯤ ꯊꯥꯡꯖ ꯅꯨꯃꯤꯠꯁꯨ ꯁꯨꯝ ꯀꯛꯅꯗ꯭ꯔꯦꯗꯅꯀꯣ ꯑꯗꯒꯤ ꯀꯛꯇ꯭ꯔꯦ ꯑꯗꯒꯤ ꯀꯩꯅꯣ ꯅꯨꯃꯤꯠꯁꯤꯅ ꯎꯝ ꯌꯨꯝꯁꯀꯩꯁ ꯅꯨꯃꯤꯠꯁꯤꯅ ꯑꯃꯨꯛ ꯑꯩ ꯏꯄꯣꯛ ꯅꯨꯃꯤꯠ ꯑꯣꯏꯔꯦ ꯑꯗꯒꯤ ꯀꯛ ꯇ꯭ꯔꯦ ꯑꯗꯒꯤ ꯁꯒꯣꯟꯁꯦꯟꯁꯤꯁꯨ ꯁꯒꯣꯜꯁꯦꯟ ꯅꯨꯃꯤꯠꯁꯤꯁꯨ ꯀꯛꯅꯗꯦ ꯀꯥꯏꯅ ꯍꯥꯏꯅꯩꯑꯕ
ꯎꯝ ꯎꯝ ꯀꯛꯅꯗꯦ ꯑꯗꯨ ꯀꯩꯁꯨꯕꯨꯗꯤ ꯀꯥꯏꯗꯦꯗ ꯑꯗꯨꯗ ꯍꯣꯜ ꯍꯥꯏꯗꯤ ꯑꯗꯨꯝ ꯄꯨꯂꯞ ꯀꯤ ꯑꯣꯏꯅꯅꯦ ꯍꯞꯇꯥ ꯑꯃꯩ ꯃꯅꯨꯡꯁꯦ ꯁꯤꯗꯅꯦ ꯑꯈꯣꯏ ꯑꯈꯣꯏꯒꯤ ꯃꯩꯇꯩꯒꯤ ꯊꯥꯖꯅꯕꯤ ꯈꯛ ꯅꯠꯇꯅꯅꯦꯀꯣ ꯑꯗꯨꯝ ꯑꯦꯁꯇ꯭ꯔꯣꯂꯣꯖꯔ ꯃꯈꯩꯅꯁꯨ ꯊꯥꯖꯅꯕ ꯑꯩꯈꯣꯏ ꯁ꯭ꯋꯥꯏꯒꯤ ꯈꯛꯇ ꯅꯠꯇꯅ ꯑꯥ ꯃꯄꯥꯜꯂꯝꯗ ꯈꯣꯠꯇ ꯊꯥꯖꯅꯕꯁꯦ ꯂꯩꯕꯥꯛ ꯄꯣꯛꯄ ꯅꯨꯃꯤꯠꯁꯦ ꯁꯤꯁꯦ ꯁꯤꯁꯤꯃꯗꯤ ꯀꯛ ꯀꯅꯣ ꯍꯥꯏꯌꯦ ꯁꯝꯒꯨꯝꯕ ꯈꯨꯖꯤꯟꯒꯨꯝꯕ ꯀꯛ ꯀꯅꯣ ꯍꯥꯏꯌꯦꯕꯀꯣ
ꯑꯥ ꯑꯗꯨꯒꯤꯅꯦꯕ ꯑꯩꯅ ꯂꯩꯕꯥꯛ ꯄ‌ꯣꯛꯄ ꯅꯨꯃꯤꯠ ꯀꯛꯇ꯭ꯔꯤꯗꯨꯅ
ꯎꯝ ꯑꯩꯁꯨ ꯀꯛꯇꯦ ꯑꯗꯨꯏ ꯄꯣꯠꯇꯨꯗ ꯑꯗꯣ ꯌꯥꯗ ꯌꯥꯔꯛꯇ꯭ꯔꯥꯒꯨꯝꯕꯗꯗꯤ ꯀꯛꯏꯀꯣ ꯍꯥꯏꯗꯤ ꯇꯉꯥꯏ ꯐꯗꯅ ꯀꯛꯄꯗꯣ ꯑꯃꯥꯏꯅ ꯀꯛꯑꯦꯕ ꯑꯗꯩ ꯑꯇꯩ ꯃꯇꯝꯗꯤ ꯀꯩꯁꯨ ꯇꯧꯗꯦ ꯑꯗꯣ ꯑꯩꯁꯦ ꯍꯟꯗꯛꯁꯦ ꯅꯣꯡꯃꯥꯏꯖꯤꯡꯒꯤꯁꯦ ꯄꯥꯛ ꯀꯛꯇ꯭ꯔꯦꯕ ꯍꯥꯏꯗꯤ ꯏꯃꯥ ꯏꯄꯥꯒꯤ ꯃꯄꯣꯛ ꯅꯨꯃꯤꯠ ꯀꯨꯝꯕ ꯈꯣꯠꯀꯨꯝꯕꯗ ꯑꯗꯨꯃꯥꯏꯅ ꯀꯛꯀꯅꯨꯁꯨ ꯍꯥꯏꯅꯩꯗꯅꯀꯣ ꯑꯗꯨꯗꯨꯅ ꯑꯥ ꯑꯗꯨꯝ ꯑꯩꯈꯣꯏ ꯃꯃꯥꯒꯤꯗꯤ ꯑꯗꯨꯝ ꯁꯒꯣꯜꯁꯦꯟ ꯑꯗꯨꯃꯥꯏꯅ ꯑꯣꯏꯔꯦ ꯑꯗꯨꯒ ꯅꯣꯡꯃꯥꯏꯖꯤꯡꯁꯤꯅ ꯈ‌ꯣꯏ ꯄꯥꯒꯤ ꯑꯣꯏꯕꯅꯦꯕꯀꯣ
ꯑꯥ
ꯑꯗꯨ ꯑꯩꯒꯤ ꯈꯨꯖꯤꯟ ꯀꯛꯄꯩ ꯃꯇꯝꯁꯦ ꯂꯩꯁꯤꯜꯂꯛ
ꯑꯗꯨꯅꯦ ꯑꯩꯁꯨ ꯂꯩꯁꯤꯜꯂꯛ ꯑꯩ ꯅꯨꯃꯤꯠ ꯑꯅꯤꯗꯨ ꯈꯛꯇꯅꯤ ꯌꯥꯔꯤꯁꯦ ꯑꯩꯈꯣꯏꯅ ꯑꯩꯈꯣꯏ ꯃꯃꯥꯗ‌ꯣ ꯁꯒꯣꯜꯁꯦꯟꯗ ꯄꯣꯛꯑꯦꯕꯀꯣ ꯏꯁꯥꯏ ꯁꯒꯣꯜꯁ‌ꯦꯟꯒꯤꯗꯨ ꯇꯥꯁꯤꯟꯅꯔ‌ꯦ ꯑꯃꯨꯛ ꯀꯛꯇ꯭ꯔꯦ ꯑꯗꯨꯒ ꯑꯩꯈꯣꯏ ꯄꯥꯅ ꯅꯣꯡꯃꯥꯏꯖꯤꯡꯗ ꯄꯣꯛꯑꯦꯕ ꯅꯣꯡꯃꯥꯏꯖꯤꯡꯗꯨꯁꯨ ꯑꯗꯨꯝ ꯍꯥꯏꯅꯕꯤ ꯑꯃ ꯑꯣꯏ ꯀꯛꯇ꯭ꯔꯦꯗꯅ ꯑꯗꯨꯅ ꯑꯩ ꯅꯤꯡꯊꯧ ꯀꯥꯕꯒ ꯏꯔꯥꯏ ꯈꯛꯇꯒꯗ ꯈꯨꯖꯤꯟ ꯀꯛꯄ ꯌꯥꯕꯒꯤ ꯃꯇꯝꯁꯤ ꯂꯩꯌꯦꯕ ꯑꯅꯤꯁꯤꯗ ꯀꯛꯍꯧꯗ ꯇꯥꯔꯒꯗꯤ ꯑꯗꯨꯗꯤ ꯑꯩ ꯑꯗꯨꯝ ꯌꯥꯔꯤꯈꯩ ꯀꯛꯇꯕ ꯌꯥꯕ ꯑꯣꯏꯔꯗꯤ ꯌꯥꯔꯤꯈꯩ ꯀꯛꯇꯦ
ꯎꯝ ꯑꯩꯗꯤ ꯈꯨꯖꯤꯟꯁꯦ ꯈꯨꯖꯤꯟꯁꯤꯁꯨꯅꯦ ꯈꯤꯇꯪ ꯆꯥꯎꯈꯠꯂꯛꯄꯁꯦ ꯁꯥꯡꯒꯠꯂꯛꯄꯁꯦ ꯈꯪꯕ꯭ꯔ ꯈꯥꯛꯄ ꯁꯨꯡꯍꯩ ꯍꯩꯅꯔꯣꯏꯗꯣꯏꯅꯦꯕ ꯅꯥꯕꯗꯣ ꯈꯨꯖꯤꯟꯅꯤꯗ ꯈꯨꯖꯤꯟꯒꯤ
ꯑꯥ ꯍꯜꯂꯣ